ꯍꯂꯣ ꯍꯜꯂꯣ ꯍꯜꯂꯣ
ꯇꯥꯕ꯭ꯔꯣ
ꯍꯣꯏ ꯇꯥꯏꯌꯦ ꯕꯥꯏ
ꯑꯣ ꯅꯦꯠꯋꯥꯛꯅꯔ ꯅꯪ ꯐꯣꯟꯗꯣ ꯌꯥꯝ ꯇꯞꯅ ꯇꯥꯕ ꯀꯣ
ꯑꯣ ꯉꯥꯏꯈꯣ ꯀꯣ
ꯍꯧꯖꯤꯛꯇꯤ ꯇꯥꯔꯦ ꯍꯧꯖꯤꯛꯇꯤ ꯇꯥꯔꯦ ꯇꯥꯔꯦ ꯑꯣ ꯆꯥꯛꯆꯔꯕꯣ
ꯆꯥꯛ ꯆꯥꯔꯕꯣ
ꯆꯥꯔꯦ
ꯆꯥꯗ꯭ꯔꯤꯗ ꯉꯥꯏꯍꯥꯛ ꯂꯩꯔ ꯆꯥꯔꯅꯤ ꯑꯩꯈꯣꯏꯗꯤ ꯈꯔ ꯊꯦꯡꯉꯦ ꯍꯣꯏ ꯊꯕꯛ ꯆꯠꯂꯕꯗꯤ ꯈꯔ ꯍꯜꯂꯛꯇꯅꯥꯏꯒꯤ ꯀꯩ ꯃꯊꯦꯜ ꯆꯥꯔꯒꯦ ꯏꯇꯥꯎ
ꯍꯥꯎꯕ ꯆꯅꯤꯡꯕꯅꯦ
ꯑꯁ ꯍꯥꯎꯕ ꯄꯣꯠꯅꯦꯍꯦ ꯁꯧꯒ꯭ꯔꯤꯗꯤ ꯍꯥꯎꯕꯅꯦꯍꯦ
ꯑꯁ ꯑꯩꯗꯤꯀꯣ ꯌꯥꯝ ꯆꯥꯟꯅꯗꯦꯕ
ꯑꯁ ꯑꯩꯈꯣꯏꯗꯤ ꯃꯍꯤꯒ ꯑꯁ ꯁꯧꯒ꯭ꯔꯤꯒ ꯇꯣꯜꯂ ꯆꯥꯔ ꯍꯥꯎꯋꯦ ꯅꯣꯡꯃ ꯐꯥꯗꯣꯛꯀꯤ ꯆꯥꯕ ꯍꯥꯏꯗꯨꯅꯤ ꯅꯠꯇ꯭ꯔꯣ
ꯍꯣꯏ ꯅꯣꯡ ꯐꯥꯗꯣꯛ ꯆꯥꯕꯗꯤ ꯍꯥꯎꯗꯤ ꯍꯥꯎꯕꯀꯣ ꯑꯗꯨꯗ ꯑꯇꯣꯞꯄ ꯃꯊꯦꯜꯒꯨꯝꯕ ꯌꯥꯎꯔꯗꯤ ꯐꯩꯗꯅ ꯀꯥꯡꯉꯧꯒꯨꯝꯕ ꯅꯠꯇ꯭ꯔꯒ ꯏꯔꯣꯟꯕꯒꯨꯝꯕ ꯀꯥꯏꯗꯒꯤ ꯁꯧꯒ꯭ꯔꯤ ꯈꯇꯪ ꯑꯣꯏꯗꯤ ꯄꯨꯛꯇ ꯆꯪꯉꯨ ꯌꯥꯗꯦꯅꯦ
ꯍꯥꯎꯕꯨꯗꯤ ꯍꯥꯎꯋꯦꯗ ꯑꯗꯨꯁꯨ ꯁꯧꯒ꯭ꯔꯤꯒ ꯁꯥꯏꯗꯤꯁꯇ ꯀꯥꯡꯉꯧ ꯌꯥꯎꯕꯗ
ꯎꯝ
ꯑꯗꯨꯁꯨ ꯍꯥꯎꯕꯅꯦ ꯑꯩꯈꯣꯏꯗꯤ ꯀꯩ ꯏꯟꯁꯥꯡ ꯊꯣꯡꯉꯝꯖꯠꯅꯣ ꯈꯪꯗꯦ ꯌꯦꯡꯗ꯭ꯔꯤꯗ
ꯇꯣ
ꯏꯇꯥꯎꯗꯤ ꯍꯟꯗꯛꯀꯥꯟꯒꯤ ꯀꯩ ꯀꯩ ꯍꯣꯠꯅꯕꯤꯔꯤꯒꯦ
ꯍꯣꯠꯅꯕ ꯍꯥꯏꯕꯨ ꯁꯨꯝ ꯂꯧ ꯁꯨꯔꯤꯌꯦ ꯍꯥꯏꯗꯤ ꯂꯧ
ꯐꯩꯌꯦ ꯀꯩꯅꯣ ꯀꯣꯏ ꯃꯥꯅꯦ ꯑꯗꯨꯁꯨ ꯎꯝ
ꯑꯥ ꯂꯧ ꯁꯨꯗ꯭ꯔꯗꯤ ꯆꯥꯅꯕ ꯂꯩꯇꯝꯅꯦ
ꯁꯣꯔꯁ ꯑꯣꯐ ꯏꯟꯀꯝꯅꯦ ꯁꯝꯅ ꯍꯥꯏꯔꯗꯤ
ꯍꯣꯏ ꯂꯧ ꯁꯨꯕꯁꯤ ꯚꯤ ꯑꯥꯏ ꯄꯤꯁꯤꯡꯅꯤꯕ ꯄꯣꯠꯅꯦ ꯀꯩꯅꯣ
ꯑꯗꯨꯅꯦ ꯑꯃꯦꯔꯤꯀꯥꯅꯦ ꯅꯠꯇ꯭ꯔ ꯖꯞ ꯄꯥꯅꯦ ꯍꯥ ꯑꯗꯨ ꯇꯧꯔꯒ
ꯑꯩꯈꯣꯏꯗꯤ
ꯎꯝ ꯃꯤ ꯑꯇꯣꯞꯄꯅ ꯑꯩꯈꯣꯏꯕꯨ ꯍꯟꯊꯅ ꯈꯟꯕꯤꯕ ꯀꯣꯂꯦꯖ ꯀꯩꯀꯥꯗꯤ ꯂꯣꯏꯕꯤꯔꯕꯣ
ꯑꯗꯨꯅꯦ
ꯍꯜꯂꯣ
ꯑꯥꯎ ꯗꯦ ꯇꯥꯏ ꯇꯥꯏ
ꯍꯜꯂꯣ
ꯑꯣ ꯑꯩ ꯑꯩꯕꯨꯗꯤ ꯅꯪ ꯈꯣꯟ ꯐꯖꯅ ꯇꯥꯏꯌꯦ ꯚꯥꯏ
ꯑꯥ ꯅꯈꯣꯟꯗꯨ ꯇ꯭ꯔꯦꯛꯀꯤꯡ ꯆꯠꯄꯀꯣ ꯐꯖꯅ ꯁꯦꯡꯅ ꯇꯥꯗꯕ
ꯑꯣ ꯅꯦꯋꯥꯛꯅ ꯑꯣꯏꯒꯅꯤ ꯈꯪꯗꯦꯅꯦ ꯅꯦꯋꯥꯛꯁꯨ ꯅꯠꯇꯔꯒ ꯎꯝ ꯀꯩꯅꯣꯅꯦ ꯕꯣ ꯌꯦꯡꯕ꯭ꯔꯥ
ꯕꯣꯜ ꯌꯦꯡꯉꯦ ꯍꯣꯏ ꯉꯁꯤꯁꯨ ꯌꯦꯡꯒꯅꯤ ꯄꯨꯡ ꯕꯥꯔꯣ ꯃꯈꯥꯏꯒꯤꯗꯨ ꯐꯖꯔꯅꯤꯍꯦ
ꯈꯔꯗꯤ ꯅꯩꯊꯔꯅꯤ ꯍꯥ
ꯎꯝ ꯈꯔ ꯇꯧꯔꯅꯤ ꯍꯥꯏꯌꯣ
ꯄꯣꯠ ꯇꯧꯗꯣꯏꯅꯣ
ꯑꯩꯗꯤ ꯅꯣꯔ ꯅꯣꯔꯋꯦ ꯇꯧꯔꯒꯦꯗ
ꯀ ꯅꯧꯋꯦ
ꯅꯣꯔꯋꯦ ꯍꯣꯏ ꯈꯔ ꯇꯧꯗꯧꯔꯤꯍꯦ ꯅꯣꯔꯋꯦ ꯅꯣꯔꯋꯦꯁꯨ ꯍꯥꯏꯕꯣ ꯍꯥꯏꯔꯗꯤ ꯈꯔ ꯀꯜꯂꯦꯍꯦ
ꯎꯝ ꯅꯣꯔꯋꯦꯒ ꯖꯣꯔꯗꯟ ꯅꯍꯥꯟ ꯀꯥꯎꯕꯗꯨ ꯑꯗꯨꯝ ꯐꯖꯩꯗ
ꯇꯥꯏꯑꯦ ꯍꯣꯏ ꯇꯥꯏ ꯇꯥꯏꯌꯦ ꯍꯣꯏ
ꯋꯥꯔꯜ ꯀꯞꯁꯤ ꯀꯅꯥ ꯂꯧꯗꯧ ꯃꯥꯟꯒꯦ
ꯑꯩꯗꯤ ꯈꯟꯕꯨ ꯈꯜꯂꯔꯗꯤ ꯑꯔꯖꯦꯟꯇꯤꯅꯥ ꯑꯃꯨꯛ ꯂꯧꯍꯟꯅꯤꯡꯉꯦꯗ
ꯑꯁ ꯏꯇꯥꯎꯁꯤꯗꯤ ꯋꯥꯈꯛꯁꯨ ꯂꯧꯍꯟꯅꯤꯡꯉꯤꯕ ꯄꯣꯠꯅꯤꯅꯦ
ꯍꯥ ꯍꯥ ꯃꯥꯅꯦꯅꯦ ꯑꯩꯈꯣꯏ ꯑꯄꯧ ꯃꯦꯁꯤꯗꯣ ꯌꯥꯝ ꯐꯖꯩ ꯋꯥ ꯌꯥꯝ ꯈꯔ ꯇꯧꯋꯦꯕ ꯈꯔ ꯅꯩꯅ ꯇꯧꯋꯦꯕ ꯃꯥꯏꯁꯦ
ꯎꯝ ꯃꯁꯤ ꯆꯍꯤ ꯍꯜꯂ ꯑꯗꯨꯝ ꯌꯥꯝꯃꯛꯑꯁꯨꯀꯣ
ꯎꯝ
ꯃꯥꯒꯤ ꯀꯨꯁꯅꯥꯗꯨꯗꯤ ꯍꯟꯗ꯭ꯔꯤꯕ
ꯍꯟꯗ꯭ꯔꯤ ꯍꯟꯊꯗ꯭ꯔꯤ ꯂꯦꯝꯅ ꯁꯥꯟꯅꯔꯤ ꯂꯦꯝ ꯂꯦꯃꯦꯗꯥ ꯃꯦꯁꯤꯅ
ꯅꯣꯏ ꯀꯩꯅꯣꯔꯣꯝꯗꯗꯤ ꯚꯥꯏ ꯈꯨꯟꯗꯗꯤ ꯀꯩꯅꯣ ꯇꯧꯕꯣꯏ
ꯁꯤꯔꯦ ꯑꯁ ꯅꯣꯡꯁꯤ ꯈꯪꯗꯦꯅꯦ ꯑꯕꯤ ꯈꯜꯒꯅꯨ ꯑꯥ ꯀꯣ ꯆꯨꯝꯅꯤꯡꯕ ꯅꯤꯡꯗꯧ ꯇꯧ ꯂꯩꯌꯦ
ꯕꯦꯔꯥꯅꯦ ꯑꯁꯦꯡꯕ ꯁꯤꯒꯨꯝꯕ ꯋꯦꯗꯔꯁꯦꯀꯣ
ꯎꯝ ꯑꯗꯨ ꯍꯌꯦꯡꯗꯤ ꯊꯕꯛ ꯂꯩꯕ꯭ꯔꯥ
ꯊꯕꯛ ꯍꯥꯏꯕꯕꯨ ꯀ꯭ꯂꯥꯁ ꯆꯠꯄ
ꯀ꯭ꯂꯥꯁ ꯀꯟꯅ ꯂꯧꯔꯤ ꯇꯥꯕ꯭ꯔꯣ ꯏꯗꯥꯎ ꯍꯜꯂꯣ ꯍꯜꯂꯣ
ꯑꯩꯈꯣꯏꯔꯣꯝꯗ ꯃꯩ ꯃꯨꯠꯈ꯭ꯔꯦ ꯅꯣꯏꯗꯗꯤ
ꯃꯩ ꯂꯥꯛꯑꯦ ꯚꯥꯏ
ꯑꯁ ꯑꯩꯈꯣꯏꯗꯤ ꯃꯩ ꯃꯨꯠꯂꯗꯤ ꯕꯦꯔꯥꯅꯤꯅꯦ ꯅꯦꯠꯋꯥꯛꯁꯦ ꯃꯣꯏ ꯇꯋꯔꯗꯣ ꯑꯣꯟ ꯀꯌꯥ ꯇꯧꯗꯕꯅꯦꯕꯀꯣ ꯃꯩ ꯃꯨꯠꯂꯗꯤ
ꯈꯣꯏꯗꯤ ꯃꯩ ꯂꯥꯛꯑꯦ
ꯑꯩꯈꯣꯏꯁꯨ ꯊꯥꯔꯛꯑꯣ ꯚꯥꯏ
ꯊꯥꯔꯛꯀꯦ ꯕꯥꯏ
ꯎꯝ ꯃꯝꯃꯒ ꯂꯩꯕꯗꯣ ꯂꯩꯕ ꯅꯨꯡꯉꯥꯏꯇꯦꯕꯀꯣ
ꯎꯝ
ꯐꯣꯟ ꯄꯥꯏꯗ꯭ꯔꯁꯨ ꯐꯣꯟ ꯄꯥꯏꯗ꯭ꯔꯁꯨ ꯅꯣꯡ ꯆꯨꯔꯁꯨ ꯅꯨꯡꯁꯥ ꯁꯥꯔꯁꯨ ꯃꯩ ꯗꯨꯝ ꯂꯥꯛꯑꯗꯤ ꯌꯥꯔꯦ
ꯍꯨꯖꯤꯛꯇꯤ ꯅꯣꯡ ꯆꯨꯔꯝꯃꯣꯏꯅꯀꯣ
ꯑꯁ ꯅꯣꯡ ꯆꯨꯔꯤꯗ ꯅꯣꯡꯒ ꯑꯝꯇ ꯆꯨꯗꯧ ꯃꯥꯥꯟꯗꯦꯗ ꯍꯟꯗꯛꯁꯦ
ꯅꯣꯡꯁꯤꯗꯤ ꯆꯨꯅꯤꯡꯕꯒꯨꯝ ꯆꯨꯅꯤꯡꯗꯕꯒꯨꯝ ꯇꯧꯔ ꯂꯩꯔꯦ
ꯑꯗꯨꯅꯦ ꯂꯩꯁꯥꯕꯤ ꯃꯥꯜꯂꯦꯕꯀꯣ ꯃꯣꯏ ꯅꯣꯡ ꯈꯨꯆꯨꯗꯣ
ꯌꯥꯝꯅ ꯆꯅꯞꯅꯕ
ꯑꯗꯨꯅꯦ ꯍꯦꯍꯦꯍꯦ ꯑꯩꯈꯣꯏ ꯑꯩꯈꯣꯏ ꯅꯨ ꯄꯥꯗꯧꯅ ꯋꯥꯈꯜꯗꯣ ꯁꯤ ꯇꯧꯒꯦ ꯍꯥꯏꯔꯗꯤ ꯀꯣꯛ ꯍꯣꯏ ꯃꯣꯏꯒꯤꯗꯤ ꯑ ꯅꯣꯡ ꯉꯅꯤ ꯑꯗꯨꯒ ꯅꯨꯡꯁꯤꯠꯀ ꯁꯤꯠꯀꯅꯤꯗꯨ ꯑꯃꯨꯛ ꯅꯣꯡ ꯆꯨꯔꯛꯑꯔꯣꯏ
ꯅꯨꯡꯁꯤꯠꯇꯤ ꯁꯤꯠꯀꯅꯦꯕ ꯅꯣꯡ ꯆꯨꯕꯗꯧꯗꯤ ꯃꯥꯟꯕ ꯁꯨꯡꯆꯨ ꯍꯦꯛꯇꯤ ꯆꯨꯗꯕ
ꯑꯣ ꯑꯗꯨꯒ ꯅꯨꯡꯁꯥ ꯌꯥꯝ ꯀꯟꯒꯅꯤ ꯑꯗꯨꯒ ꯑꯃꯨꯛ ꯅꯣꯡ ꯆꯨꯔꯛ
ꯎꯝ ꯃꯣꯏ ꯋꯥꯈꯜꯂꯣꯟꯖꯦ ꯅꯨꯞ ꯅꯨꯄꯤꯁꯤꯡꯒ ꯃꯅꯩꯅꯦ ꯑꯩꯈꯣꯏ ꯅꯨꯄꯥꯈꯣꯏꯗ ꯆꯨꯅꯤꯉꯥꯏ ꯗꯥꯏꯔꯦꯛ ꯗꯥꯏꯔꯦꯛ ꯖ꯭ꯔꯣ ꯖꯣꯔꯣ ꯆꯨꯕꯖꯥꯠꯇꯨꯅꯦꯕ ꯅꯠꯇ꯭ꯔꯣ
ꯑꯗꯨꯅꯦ ꯀꯣꯏꯔꯒ ꯊꯦꯛꯑꯒ ꯇꯧꯕ ꯗꯣ ꯑꯩꯈꯣꯏꯒꯤꯗꯤ ꯆꯠꯅꯗꯦꯕ ꯑꯗꯨꯒꯨꯝꯕꯗꯣ
ꯅꯨꯡꯉꯥꯏꯇꯦꯍꯦ
ꯑꯁ ꯀꯥꯡ ꯌꯥꯝꯕꯅꯤꯅꯀꯣ ꯌꯥꯗ꯭ꯔꯦꯍꯦ ꯑꯩꯈꯣꯏꯔꯣꯝꯗꯤ
ꯑꯈꯣꯏꯁꯨ ꯀꯥꯡꯕꯨꯗꯤ ꯌꯥꯝꯃꯦꯗ ꯅꯂꯥ ꯌꯥꯝꯕꯅꯤꯅ
ꯑꯗꯨꯅꯦꯅꯦ ꯀꯥꯡꯁꯤꯡꯁꯨ ꯑꯩꯈꯣꯏ ꯈ꯭ꯔ ꯀꯪꯕꯁꯤꯡꯗꯗꯤ ꯆꯤꯛꯇ꯭ꯔꯁꯨ ꯌꯥꯕꯅꯦꯕꯀꯣ
ꯃꯁꯥ ꯐꯕꯁꯤꯡꯗ ꯆꯠꯀꯦ ꯍꯥꯏꯗ ꯑꯀꯪꯕ ꯃꯤ ꯉꯥꯛꯇ ꯑꯦꯇꯦꯛ ꯇꯧꯔ ꯂꯩꯔꯕꯣ
ꯑꯗꯨꯅꯦ ꯑꯈꯣꯏꯗꯤ ꯑꯁ ꯏꯖꯦ ꯄꯤꯅꯤꯡꯉꯥꯏ ꯂꯩꯇ꯭ꯔꯦꯕ
ꯄꯤꯕꯨ ꯄꯤꯔꯗꯤ ꯂꯩꯔꯔꯣꯏ ꯍꯥ
ꯎꯝ
ꯍꯣꯔꯦꯟ ꯃꯩꯕꯨꯗꯤ ꯂꯥꯛꯇꯤ ꯂꯥꯛꯀꯦꯔꯣ ꯅꯣꯏ ꯕꯣꯜ ꯌꯦꯡꯅꯕ
ꯂꯥꯛꯀꯅꯤ
ꯃꯨꯠꯂꯗꯤ ꯄꯨꯡ ꯀ꯭ꯌꯥ ꯀ꯭ꯌꯥ ꯃꯨꯠꯀꯦ
ꯃꯨꯠꯂꯗꯤ ꯌꯥꯝ ꯀꯨꯏꯅꯗꯤ ꯃꯨꯠꯇꯦꯗ ꯚꯥꯏ ꯑꯗꯨꯝ ꯉꯥꯏꯍꯥꯛ ꯂꯩꯗꯤ ꯅꯨꯃꯤꯠ ꯇꯔꯥꯃꯨꯛꯇꯪ ꯂꯥꯛ ꯑꯗꯨ ꯍꯟꯗꯛꯁꯦ ꯈꯔ ꯇꯝꯕ ꯉꯝꯗꯕꯀꯣ
ꯎꯝ ꯋꯦꯗꯔ ꯃꯇꯥꯁꯤꯒ
ꯎꯝ
ꯋꯦꯌꯥꯔ ꯕꯨ ꯇꯠꯄꯨ ꯇꯠꯂꯗꯤ ꯂꯣꯏꯔꯦ ꯍꯞꯇꯥ ꯍꯞꯇꯥ ꯐꯥ ꯅꯨꯃꯤꯠ ꯑꯅꯤ ꯑꯍꯨꯝꯗꯤ ꯅꯣꯏ ꯂꯥꯛꯑꯔꯣꯏꯅꯦ ꯑꯃꯨꯛꯀ ꯆꯤꯡ ꯔꯣꯝꯗꯗꯤ
ꯑꯗꯨꯅꯦ ꯎꯝ ꯑꯗꯨ ꯍꯟꯗꯛꯁꯦ ꯈꯪꯗꯦ ꯑ ꯃꯩꯁꯦ ꯐꯖꯅꯗꯤ ꯔꯤꯒꯨꯂꯔꯗꯤ ꯑꯣꯏꯔꯝꯕꯅꯦ ꯑꯗꯨꯕꯨ ꯉꯥꯏꯍꯥꯛ ꯉꯥꯏꯍꯥꯛ ꯃꯨꯠꯄꯗꯣ
ꯎꯝ ꯑꯩꯍꯥ ꯅꯣꯏꯔꯣꯝꯗꯁꯨ ꯄ꯭ꯔꯤꯄꯦꯠꯄꯨꯗꯤ ꯂꯥꯛꯇꯤ ꯂꯥꯛꯑꯃꯅꯤꯅ ꯈꯔ ꯈꯔ
ꯄꯔꯤꯄꯦꯗꯀꯤ ꯃꯔꯤꯕꯨꯗꯤ ꯂꯥꯛꯑꯦ ꯑꯗꯨ ꯑꯩꯈꯣꯏꯅ ꯏꯟꯁꯇꯣꯜ ꯇꯧꯗꯕ ꯑꯃꯨꯛꯀ
ꯂꯥꯛꯑꯅꯤꯗ ꯀꯨꯏꯔꯔꯣꯏꯗ ꯑꯗꯨꯗꯤ
ꯄ꯭ꯔꯤꯄꯦꯗ ꯂꯥꯛꯑꯗꯤ ꯋꯥꯥꯏ ꯁꯪꯉꯅꯤ
ꯃꯩ ꯀꯩꯀꯥ ꯁꯦꯝꯕ ꯀꯩꯀꯥ ꯄ꯭ꯔꯤꯄꯦꯗꯀꯤ ꯃꯔꯤꯕꯨ ꯂꯥꯛꯄꯨ ꯂꯥꯛꯑꯗꯤ ꯋꯥꯌꯔꯒꯨꯝꯕ ꯇꯠꯄ ꯀꯩꯀꯥ ꯇꯧꯕꯗꯣ ꯑꯗꯨꯗꯤ
ꯑꯗꯨꯝ ꯂꯥꯏꯅ ꯁꯦꯝꯈ꯭ꯔꯅꯤ ꯂꯥꯛꯍꯟꯅꯤꯡꯉꯕ ꯄꯣꯠꯅꯦ ꯑꯩꯈꯣꯏꯁꯨ ꯄ꯭ꯔꯤꯄꯦꯗ ꯂꯥꯛꯑꯗꯤ ꯃꯩꯁꯨ ꯑꯗꯨꯝ ꯆꯥꯡ ꯅꯥꯏꯅ ꯂꯥꯛꯑꯅꯤꯗꯣ
ꯎꯄꯥꯏ ꯂꯩꯇꯦꯗꯣ ꯂꯥꯛꯀꯗꯕꯁꯦ ꯗꯤꯁ ꯏꯌꯥꯔꯅ ꯅꯠꯇ꯭ꯔꯒ ꯅꯦꯛꯁ ꯏꯌꯥꯔꯅ ꯂꯥꯛꯍꯟꯅꯤꯡꯈ꯭ꯔꯦ ꯆꯤꯡ ꯔꯣꯝꯗꯁꯨ ꯎ ꯆꯠꯄꯨ ꯆꯠꯄꯝ ꯑꯗꯣ ꯑꯁ ꯃꯩ ꯃꯨꯠꯄꯁꯦ ꯑꯩꯅ ꯈ꯭ꯋꯥꯏ ꯇꯟꯕꯅꯦ
ꯑꯝꯍ ꯑꯗꯨꯅꯤꯅꯦ
ꯐꯣꯟ ꯂꯩ ꯐꯣꯟꯁꯦ ꯕꯦꯇ꯭ꯔꯤ ꯌꯥꯎꯗꯅ ꯆꯠꯇꯤ ꯆꯠꯄꯅꯦꯕꯀꯣ ꯍꯜꯂꯛ ꯑꯗꯨꯝ ꯌꯧꯕꯗ ꯕꯦꯇ꯭ꯔꯤ ꯕꯦꯇ꯭ꯔꯤꯒ ꯃꯩꯒꯗꯣ ꯆꯥꯟꯅꯗꯦ ꯦꯕ ꯃꯩ ꯃꯨꯠꯂꯝꯕ ꯕꯦꯇ꯭ꯔꯤꯁꯨ ꯌꯥꯎꯗꯕ ꯕꯦꯔꯥꯅꯦ
ꯎꯝ ꯅꯣꯏꯗꯤ ꯂꯧ ꯂꯧ ꯎꯗ꯭ꯔꯣ
ꯎꯗꯦꯗ
ꯑꯩ ꯀꯩꯅꯣꯝꯇ ꯍꯪꯒꯦꯅꯦ ꯑꯗꯨꯃꯥꯏ ꯄꯥꯏꯌꯣꯅꯦ
ꯍꯣꯏ ꯍꯪꯉꯣ
ꯅꯣꯏ ꯑꯗꯨꯔꯣꯝꯗ ꯑ ꯐꯨꯠꯕꯣꯜ ꯇꯔꯐꯀꯨꯝꯕ ꯈꯔ ꯑꯆꯧꯕ ꯂꯩꯕ꯭ꯔꯥ
ꯂꯩ ꯍꯣꯏ
ꯑꯗꯨ ꯃꯣꯏ ꯕꯨꯛꯀꯤꯡꯗꯣ ꯀꯌꯥ ꯀꯌꯥ ꯂꯧꯖꯥꯠꯅꯣꯀꯣ
ꯕꯨꯛꯀꯤꯡꯁꯦ ꯂꯤꯁꯤꯡ ꯂꯤꯁꯤꯡ ꯑꯃꯒ ꯆꯍꯨꯝ ꯃꯔꯤ ꯆꯅꯤ ꯂꯤꯁꯤꯡ ꯑꯃꯒ ꯆꯅꯤ ꯑꯍꯨꯝ ꯃꯔꯤ ꯑꯗꯨꯋꯥꯏꯗ ꯂꯥꯛꯑꯅꯤ ꯃꯩ ꯊꯥꯟꯕ ꯊꯥꯟꯗꯕ ꯑꯗꯨ ꯃꯇꯨꯡ ꯏꯜꯂꯦ
ꯑꯣ ꯅꯨꯡꯊꯤꯟꯗꯅ ꯈꯔ ꯍꯣꯡꯕꯀꯣ
ꯍꯣꯏ ꯑꯌꯨꯛꯀ ꯅꯨꯡꯊꯤꯟꯗꯅ ꯅꯨꯡꯗꯥꯡꯗꯅ ꯑꯃꯨꯛꯀ ꯇꯥꯡꯕ ꯃꯩꯗ ꯊꯥꯟꯕꯅꯤꯅꯀꯣ
ꯎꯝ ꯑꯗꯨ ꯁꯥꯟꯅꯕꯗꯣ ꯃꯤ ꯇꯔꯦꯠ ꯁꯥꯅꯕꯒꯤ
ꯌꯥꯏ ꯎꯝ ꯑꯗꯨꯒꯤ ꯀꯦꯄꯥꯁꯤꯇꯤꯅꯦ ꯇꯔꯞꯁꯦ ꯇꯔꯦꯠ ꯍꯦꯟꯅ ꯁꯅꯥꯅꯤꯡꯉꯁꯨ ꯃꯣꯏ ꯑꯆꯧꯕ ꯂꯩꯗ
ꯑꯆꯥꯆꯥ
ꯍꯥꯏꯗꯤ ꯃꯤ ꯑ ꯑꯦꯂꯚꯦꯟꯃꯛꯇꯤ ꯁꯨꯔꯣꯏ ꯅꯥꯏꯟ ꯀꯣ
ꯎꯝ
ꯃꯨꯛꯀꯤ ꯆꯥꯡꯒꯤꯁꯨ ꯂꯩ
ꯑꯗꯨ ꯀꯩꯅꯣꯝꯃꯒ ꯅꯣꯏꯗ ꯀꯩꯅꯣ ꯖꯤꯝ ꯁꯥꯅꯕꯒꯤ ꯀꯝꯄ꯭ꯂꯦꯛꯁ ꯀꯨꯝꯕꯗꯤ ꯊꯝꯕ꯭ꯔꯥ
ꯑꯈꯣꯏ ꯃꯃꯥꯡꯗꯗꯤ ꯂꯩꯇꯦ ꯑꯗꯨꯕꯨ ꯈꯔ ꯑꯩꯈꯣꯏꯗꯒꯤ ꯈꯔ ꯆꯠꯂꯗꯤ ꯂꯩ ꯃꯤꯅꯤꯠ ꯂꯥꯏꯛ ꯑꯔꯥꯎꯟ ꯐꯤꯐꯇꯤꯟ ꯃꯤꯅꯤꯠꯁꯀꯨꯝꯕꯀꯣ ꯐꯤꯐꯇꯤꯟ ꯃꯤꯅꯤꯠꯁꯀꯨꯝꯕ ꯆꯠꯂꯗꯤ ꯑꯩꯈꯣꯏ ꯃꯃꯥꯡꯗꯒꯤ ꯆꯠꯂꯗꯤ ꯂꯩ
ꯎꯝ
ꯋꯥꯛꯀꯤꯡꯗꯧꯅ ꯆꯠꯂꯒ ꯑꯌꯨꯛ ꯉꯟꯇꯥ ꯑꯗꯨꯝ ꯁꯥꯟꯕ ꯌꯥꯏꯗ
ꯎꯝ ꯑꯗꯨ ꯑꯣꯏꯗꯤ ꯅꯣꯡ ꯐꯗꯣꯛ ꯑꯗꯨꯝ ꯂꯥꯛꯄ ꯌꯥꯏꯅꯦ
ꯂꯛꯑꯣꯅ